ꯇꯥꯔꯕꯣ
ꯏꯇꯥꯎ
ꯍꯧꯖꯤꯛꯀꯤ ꯅꯣꯏꯒꯤ ꯏꯟꯖꯥꯡ ꯀꯩꯀꯩ ꯇꯣꯡꯉꯒꯦ
ꯑꯩꯒꯤ ꯏꯟꯖꯥꯡ ꯊꯣꯡꯗꯤꯗꯩ ꯏꯇꯥꯎ ꯉꯁꯥꯏ ꯅꯨꯡꯊꯤꯤꯟ ꯊꯣꯡꯕ ꯉꯁꯥꯏ ꯅꯨꯡꯊꯤꯟ ꯊꯣꯡꯕꯒꯤ ꯏꯟꯖꯥꯡ ꯈꯔ ꯂꯩꯍꯧꯔꯤ ꯏꯇꯥꯎ ꯑꯗꯨꯅ ꯄꯥꯡꯅ ꯁꯥꯟꯅꯕ ꯆꯥꯁꯤꯔꯥꯅ ꯈꯜꯂꯤꯕ
ꯌꯥꯏꯅꯦ ꯏꯇꯥꯎ
ꯑꯩꯅ ꯊꯣꯡꯕꯗꯣ ꯍꯥꯎꯃꯟꯈꯤꯗꯅ ꯂꯦꯝꯕ ꯍꯥꯏꯇꯥꯔꯦ ꯍꯣꯏ ꯍꯣꯏ ꯄꯥꯝꯃꯨꯁꯨ ꯆꯥꯕ ꯑꯗꯨꯅ ꯃꯆꯤꯗꯨ ꯂꯦꯡꯗꯕ ꯍꯥꯏꯗꯤ ꯂꯩꯗꯅ ꯍꯧꯥꯎꯃꯟꯈꯤꯕꯒꯤ ꯑꯩꯈꯣꯏ ꯍꯥꯎꯃꯟꯈꯤꯕꯒꯤ ꯑꯩꯈꯣꯏ ꯋꯥ ꯁꯨ ꯂꯩꯗꯅ ꯄꯣꯠꯇꯣ ꯄꯥꯝꯃꯨ ꯒꯥꯔꯤꯁꯤ ꯑꯩꯅ ꯌꯥꯝ ꯄꯥꯝꯃ ꯒꯥꯔꯤ ꯃꯣꯏ ꯇꯔꯗꯤ ꯊꯛꯎꯔꯁꯨ ꯄꯥꯝꯃꯨ ꯑꯣꯏꯕꯅꯤꯇꯣ ꯁꯣꯛꯈꯤꯒꯗ꯭ꯔꯥ ꯈꯣꯠꯈꯤꯒꯗ꯭ꯔꯅ ꯑꯗꯨꯃꯥꯏꯅ ꯌꯦꯟꯁꯥꯡ ꯍꯣꯏ ꯍꯣꯏ ꯍꯣꯏ ꯑꯁ ꯃꯟꯒꯗ꯭ꯔꯥ ꯈꯟꯕꯗ ꯑꯗꯨꯃꯥꯏꯅ ꯆꯥꯛꯇꯣ ꯍꯣꯏ ꯍꯣꯏ ꯍꯣꯏ ꯌꯦꯟꯖꯥꯡꯗꯣ ꯏꯟꯁꯥꯡꯅꯣ ꯍꯥꯎꯅ ꯊꯣꯡꯈꯤꯕꯒꯤ ꯑꯩꯈꯣꯏ ꯆꯥꯕꯗ ꯄꯥꯝꯃꯨꯕꯒꯤ ꯃꯌꯥꯝ ꯊꯝꯁꯨ ꯂꯧꯔꯦ ꯑꯗꯨꯅ ꯑꯃꯅ ꯍꯣꯔꯦ ꯀꯣꯟꯅ ꯆꯥꯔꯒꯦꯅ
ꯌꯥꯏ ꯌꯥꯏ ꯃꯥꯏ ꯇ ꯀꯗꯅ ꯀꯩꯅꯣꯁꯤꯕꯨ ꯀꯔꯤ ꯃꯊꯦꯜꯅꯣꯅꯣ ꯑꯗꯨꯛ ꯌꯥꯝꯅ ꯄꯥꯎꯝꯃꯤꯅ ꯊꯝꯃꯤꯗꯨꯕ
ꯍꯕꯅꯤ ꯈꯥꯃꯦꯟ ꯊꯣꯡꯕ
ꯃꯥꯗꯨꯗꯤ ꯌꯥ
ꯊꯥꯎꯕꯖꯥꯅ ꯑꯩꯅ ꯊꯣꯡꯕꯁꯦ ꯏꯇꯥꯎ ꯃꯅꯝꯒꯥꯡꯂꯝꯝꯕꯗꯗꯤ ꯄꯨꯔꯥ ꯁꯟ ꯊꯣꯡꯕꯁ ꯆꯞ ꯃꯥꯟꯅꯩ
ꯑ ꯁꯇ ꯈꯦꯟꯂꯝꯃ ꯃꯔꯔꯅ
ꯑꯣꯏ ꯑꯦ ꯑꯣ ꯀꯝꯕꯩ ꯇꯥ ꯀꯝꯃ ꯊꯣꯡꯕꯅꯤꯗꯅ ꯃꯅꯝꯅ ꯁꯟ ꯃꯅꯝ ꯅꯝꯕ ꯀꯞꯃꯅ ꯑꯣꯛꯈꯤ ꯈꯨꯨꯀꯝ ꯀꯝꯕ ꯊꯣꯡꯕꯅ ꯈꯥꯃꯦꯟ ꯏ ꯇꯧꯔꯝꯅꯤ ꯁꯤ ꯇꯦꯂꯦꯟꯁꯤ ꯇꯧꯔꯝꯅꯤ
ꯏꯇꯥꯎꯅ ꯏꯇꯥꯎꯒ ꯇꯤꯟꯅꯕ ꯄꯊꯥ ꯐꯕꯗ ꯑꯗꯨꯁꯨ ꯊꯣꯡꯗ ꯍꯥꯏ ꯅꯉꯦ
ꯏ ꯑꯗꯋꯥ ꯏꯁ ꯉꯔꯥꯡ ꯑꯪꯗꯤ ꯆꯤꯡꯅꯤꯌ ꯆꯤꯡꯁꯤ ꯃꯥꯥꯏ ꯏꯟꯁꯥꯡ ꯆꯥꯕꯗ ꯆꯤꯡ ꯍꯥꯏꯁꯤ ꯅꯪ ꯌꯥꯎꯔꯕ꯭ꯔꯥ
ꯍ ꯃꯥꯗꯤꯞ ꯐꯤꯁ ꯑꯒꯤ ꯕꯣꯔꯥꯥꯁ ꯄꯨꯊꯣꯔꯛꯏꯦ
ꯏꯁ ꯃꯥꯅ ꯉꯥ ꯏꯟꯖꯥꯡ ꯊꯣꯡꯕꯁꯤ ꯆꯤꯡꯉꯌꯨ ꯃꯥꯏꯅ ꯑꯃꯨꯛ ꯇꯦꯂꯦꯟ ꯇꯣꯞ ꯇꯣꯞꯄ ꯆꯤꯡꯈꯠ
ꯑꯦ ꯃꯥꯁꯨ ꯑꯗꯨꯝ ꯇꯣꯞ ꯇꯣꯞꯄꯅꯤ ꯇꯤꯜꯍꯧ ꯁꯦꯝꯃꯝꯃꯣꯅꯦ ꯇꯤꯜꯍꯧ ꯁꯦꯝꯃ ꯊꯝꯂꯝꯝꯕꯅꯦ ꯃꯥꯗꯤ
ꯍꯣꯏ ꯍꯣꯏ ꯑꯩꯅ ꯑꯃꯨꯛ ꯍꯥꯏꯗꯤ ꯏꯇꯥꯎ ꯃꯅꯝ ꯈꯛꯇꯅꯤꯅ
ꯎꯝ
ꯃꯥꯗꯤ ꯃꯨ ꯃꯥꯏ ꯌꯦꯖꯥ ꯉꯅꯥ ꯌꯦꯖꯥꯡꯁꯤ ꯏ ꯇꯞ ꯁꯣꯛꯄꯅꯤ ꯆꯤꯡꯉꯤ ꯀꯩꯅꯣ ꯇꯔ ꯂꯥꯎꯦ ꯇ ꯊꯨꯝꯗꯨ ꯁꯃꯨꯗ꯭ꯔꯗꯒꯤ ꯊꯣꯛꯂꯛꯄ ꯁꯨꯝ ꯁꯣꯡꯕꯣ ꯃꯈꯩ ꯄꯣꯂꯚꯥꯁꯥ ꯅꯥ ꯃꯥꯂꯦ ꯇꯒꯥꯟ ꯊꯨꯝꯕ ꯂꯩꯦ ꯃꯈꯩ ꯄꯨꯣꯏꯁꯤꯜꯂꯒ
ꯑꯁ ꯅꯪꯉꯣꯟꯗꯅ ꯊ ꯂ ꯍꯥꯞꯆꯟꯕ꯭ꯔꯥ ꯑꯩꯈꯣꯏꯅ ꯆꯥꯎꯥꯕꯗꯅ ꯊꯨꯝꯗꯣ ꯑꯝꯇ ꯍꯥꯞꯇꯦ ꯅꯥꯀꯟꯗ ꯁꯥꯏꯠꯇ ꯄꯨꯊꯣꯔꯛꯑꯦ ꯑꯣ ꯀꯥꯡꯁꯣꯏ ꯊꯣꯡꯉꯦꯕ ꯊꯨꯝꯗꯣ ꯍꯥꯞꯇꯦ ꯅꯥꯀꯟꯗ ꯑꯣꯏꯅ ꯄꯨꯊꯣꯔꯛꯑꯦꯕ ꯇꯣꯉꯥꯟꯅ ꯆꯥ ꯑꯩꯈꯣꯏꯅꯒ ꯆꯥ ꯂꯣꯟꯕꯩ ꯇꯥꯏꯞꯅꯦꯕ ꯀꯩꯅꯣꯗ ꯔꯦꯁꯇꯨꯔꯦꯟꯒꯨꯝꯕꯗ ꯆꯪꯉꯀꯥꯟꯗ ꯆꯤꯅꯤ ꯊꯥꯛꯇꯩ ꯄꯨꯊꯣꯔꯛꯏꯗꯅ ꯑꯣ ꯑꯗꯨꯃꯥꯏꯅ ꯃꯥꯁꯦ ꯊꯨꯝꯗꯣ ꯇꯣꯉꯅ ꯄꯨꯊꯣꯔꯑꯦ ꯍꯥꯏꯗꯤ ꯆꯠꯇ
ꯌꯥꯏ ꯌꯥꯏ ꯏꯁꯇꯦꯟꯗꯔꯗꯅꯦ ꯑꯗꯨꯅ ꯃꯥꯗꯤ ꯁꯤꯖꯟ ꯁꯤꯖꯟꯅ ꯍꯥꯏ ꯃꯥꯗꯤ
ꯃꯤꯅ ꯑ ꯌꯦꯟ ꯂꯩꯔꯨꯒꯦ ꯇꯤꯜꯍꯧ ꯁꯦꯝꯃꯝꯃꯣ ꯍꯥꯏꯕꯗꯣ ꯃꯥꯗꯤ ꯑꯗꯨ ꯇꯤꯜꯍꯧ ꯈꯛ ꯁꯦꯝꯃ ꯊꯝꯂꯝꯝꯃꯤꯅꯦ ꯑꯗꯨꯝ
ꯑꯣꯀꯦ ꯑꯦꯁ ꯑꯦ ꯅꯪ ꯑꯗꯨꯅ ꯑꯃꯨꯛ ꯈꯔ ꯈꯦꯠꯅꯔꯦ ꯍꯧꯖꯤꯛꯀꯥꯟꯗ ꯑꯃꯨꯛ
ꯑꯣ
ꯁꯤꯗꯅ ꯑꯃꯨꯛ ꯍꯧꯖꯤꯛ ꯇꯧꯔꯤꯁꯤ ꯃꯥꯒꯤ ꯁꯤꯖꯟ ꯍꯧꯖꯤꯛ ꯁꯤꯖꯟꯁꯤꯗꯅꯨꯛ ꯃꯥꯅ ꯇꯧꯔꯤꯁꯤ ꯇꯤꯜꯍꯧꯁꯦꯝꯃꯣ ꯍꯥꯏꯁꯨ ꯁꯦꯝꯍꯟꯗꯕꯤ
ꯑꯣ ꯍꯥꯏꯗꯤ ꯁꯦꯝꯗ꯭ꯔꯁꯨ ꯌꯥꯏ
ꯀꯣꯟꯅ ꯆꯦꯡꯒꯦ ꯍꯥꯏꯔꯒ ꯊꯝꯒꯥꯏꯕꯤꯗꯣ ꯌꯦꯟꯁꯥꯡ ꯊꯣꯡꯂꯣꯏꯔ ꯆꯦꯡꯒꯦ ꯍꯥꯏꯒꯨꯝꯕ
ꯑꯩꯗꯤ ꯌꯦꯟꯖꯥꯡꯁꯦ ꯊꯣꯡꯉ ꯂꯣꯏꯔꯀꯥꯟꯗ ꯁꯦꯝꯒꯦꯁꯤꯅꯦꯕ
ꯍꯣꯏ ꯃꯥ ꯍꯥꯏꯁꯦ ꯏꯟꯁꯥꯡ ꯊꯣꯡ ꯂꯣꯏꯔꯀꯥꯟꯗ ꯁꯦꯝꯒꯦ ꯁꯤꯅꯦ ꯇꯦꯜ ꯍꯧꯗꯣ
ꯑꯗꯨꯗꯤ ꯃꯥ ꯍꯧꯖꯤꯛꯀꯤ ꯊꯤꯑꯣꯔꯤꯗꯣ ꯄꯥꯟꯕ ꯑꯣꯏꯔꯝꯃꯗꯤ ꯀꯃꯥꯏꯅ ꯇꯧꯕ ꯍꯥꯏꯗꯤ ꯆꯤꯅꯤ ꯀꯣꯟꯅ ꯊꯥꯛꯄꯩ ꯇꯥꯏꯞꯇ
ꯏꯁ ꯍꯣ ꯍꯣꯏ ꯑꯗꯨ ꯑꯗꯨꯁꯨ ꯍꯥꯏꯕꯤ ꯃꯥꯜꯂ ꯃꯥꯏ ꯄꯣꯠꯇꯣ ꯀꯣꯟꯅ ꯁꯦꯝꯒꯦꯌꯦ꯫ ꯌꯦꯟꯁꯥꯡ ꯊꯣꯡꯒꯦ ꯑꯦꯟꯁꯥꯡ ꯊꯣꯡꯒꯦ ꯇꯤꯜꯍꯧ ꯁꯦꯝꯃꯨ ꯍꯥꯏꯕꯕꯨ ꯀꯣꯟꯅ ꯁꯦꯝ ꯁꯦꯝꯒꯦꯌꯦ ꯏꯟꯖꯥꯡ ꯊꯣꯡꯂꯣꯏꯔꯒꯥ ꯑꯗꯨꯅꯤ ꯃꯥ ꯍꯨꯖꯤꯛ ꯇꯧꯔꯤꯁꯦ꯫
ꯌꯥꯏ - ꯌꯥꯏ ꯃꯥꯒꯤ ꯋꯥꯈꯜꯂꯣꯟꯅꯤ꯫ ꯌꯥꯏ
ꯑꯦ ꯃꯥꯒ ꯆꯞ ꯃꯥꯟꯅꯕ ꯑꯃꯃꯨꯛ ꯂꯥꯝꯑ ꯍꯧꯖꯤꯛꯅ ꯑꯃꯨꯛ ꯃꯥꯒꯤ ꯃꯥ ꯗꯥꯏꯔꯦꯛ ꯀꯣꯄꯤ ꯃꯥꯏ ꯀꯣꯄꯤ ꯑꯃ ꯂꯥꯛꯑꯦ ꯍꯥꯏꯕꯒꯤꯅꯦ ꯏꯁ ꯃꯥꯒꯤ ꯗꯥꯏꯔꯦꯛ ꯀꯣꯄꯤ ꯃꯉꯣꯟꯗ ꯑꯃꯨꯛ ꯈꯤꯇꯪ ꯍꯦꯜꯂꯦ ꯑꯗꯨꯅ ꯑꯃꯨꯛ꯫ ꯍꯣꯏ - ꯍꯣꯏ ꯫
ꯁꯥꯊꯤ ꯌꯥꯏꯌꯦ꯫
ꯏꯁ ꯏꯁ꯫ ꯆꯞ ꯃꯥꯅꯩ ꯫
ꯑꯣ꯫
ꯑꯗꯣ ꯑꯃꯗꯨꯅ ꯑꯃꯨꯛ ꯊꯣꯡꯕ ꯊꯥꯛꯄꯁꯤ ꯑꯩꯗꯤ ꯑꯗꯨꯅ ꯑꯃꯨꯛ ꯈꯤꯇꯪꯗꯤ ꯐꯔꯦ ꯃꯥꯒꯤ ꯁꯦꯝꯕ ꯈꯣꯠꯄ ꯃꯥ ꯊꯣꯡꯕ ꯊꯥꯛꯄꯁꯨ ꯈꯤꯇꯪꯗꯤ ꯑꯗꯨꯝ ꯍꯩ ꯌꯦ ꯃꯤꯒꯤ ꯃꯅꯥ ꯊꯣꯡꯕꯁꯤꯗꯤ ꯏꯁ ꯌꯦꯟ ꯃꯅꯝ
ꯃꯅꯝꯗꯨꯗꯤ ꯄꯪꯅꯝꯗ ꯅꯝꯕꯥ ꯖꯠꯅꯤꯗ꯫ ꯉꯁꯥꯏꯒꯤ ꯅꯥꯎꯔꯤꯒꯤ ꯇꯥꯏꯞꯇ ꯑꯣꯏꯖꯠꯂꯣꯅꯦ? ꯆꯥꯛꯈꯨꯝꯗꯨꯅꯖꯨ ꯆꯥꯛꯈꯨꯝꯗꯨꯅ ꯑꯣꯏꯔꯝꯗꯧ ꯃꯥꯜꯂꯦꯅꯦ ꯑꯩꯗꯤ꯫
ꯈꯪꯗꯦ ꯆꯥꯛꯈꯨꯝꯗꯨ ꯅꯥꯖꯨꯔꯥ꯫ ꯑꯗꯣ ꯑꯃꯗꯨꯗꯤ ꯍꯥꯏꯗꯤ ꯑꯩꯅ ꯇꯤꯜꯍꯧ ꯈꯛꯇꯪ ꯁꯦꯝꯃꯨ ꯍꯥꯟꯕꯁꯦ ꯄꯨꯂꯞ ꯁꯦꯝꯖꯤꯜꯂꯝꯃꯦ ꯍꯥꯏꯇꯥꯔꯦ꯫ ꯁꯦꯝꯒꯅꯨ- ꯁꯦꯝꯒꯅꯨ ꯐꯠꯊꯥꯅꯩꯅꯤ ꯀꯩꯅꯣꯅꯦ꯫
ꯑꯗꯒꯤ ꯑꯩꯈꯣꯏ ꯏꯌꯥꯝꯕ ꯑꯃꯒ ꯔꯒꯨꯅꯥꯠ ꯑꯃ ꯂꯩꯕꯗ ꯑꯗꯨꯁꯨ ꯇꯤꯜꯍꯧ ꯁꯦꯝꯃꯃꯨ ꯍꯥꯏꯔꯝꯕꯗꯤ ꯀꯦꯖꯤ ꯃꯉꯥ
ꯑꯣ ꯀꯦꯖꯤ ꯃꯉꯥ ꯁꯦꯝꯗꯣꯏꯗꯣ ꯑꯗꯨꯝꯕꯅꯤ ꯆꯞ ꯃꯥꯟꯅꯩ ꯃꯥꯁꯨ ꯆꯞ ꯃꯥꯟꯅꯩ ꯐ꯭ꯔꯤꯖ ꯃꯅꯨꯡ ꯌꯥꯎꯃꯈꯩ ꯄꯨꯂꯞ ꯁꯦꯝꯗꯣꯛꯑꯅꯤ ꯊꯝꯗꯣꯏꯁꯦ ꯐ꯭ꯔꯤꯖ ꯃꯅꯨꯡꯗ ꯌꯥꯎꯕꯃꯈꯩꯗꯤ ꯄꯨꯂꯞ ꯁꯦꯝꯗꯣꯛꯑꯅꯤ ꯊꯝꯗꯣꯏꯁꯦ ꯑꯩꯁꯤꯁꯨ꯫
ꯑꯣ꯫
ꯇꯤꯜꯍꯧ ꯁꯦꯝꯃꯨ ꯍꯥꯏꯔꯒ ꯁꯤꯡꯖꯨ ꯈꯣꯛꯑꯝꯅꯤ ꯆꯅꯝꯁꯨ ꯈꯣꯛꯑꯝꯅꯤ꯫ ꯑꯗꯒꯤ ꯈꯥꯃꯦꯟꯁꯤꯁꯨ ꯈꯥꯃꯦꯟ ꯑꯁꯤꯟꯗꯕꯁꯨ ꯈꯣꯛ ꯑꯃꯅꯤ꯫
ꯑꯣ ꯍꯦꯛꯇꯥ ꯇꯧꯁꯤꯟꯗꯅꯦ ꯃꯒꯤꯗꯣ
ꯎꯝ ꯑꯣꯀꯦ ꯅ ꯅꯪꯅ ꯍꯥꯏꯕꯗꯣ ꯇꯤꯜꯍꯧ ꯈꯣ ꯇꯤꯜꯍꯧ ꯑꯩ ꯑ ꯑꯔꯩ ꯃꯈꯩ ꯄꯨꯂꯞ ꯈꯣꯛꯇꯣꯛꯑꯝꯃꯦꯗꯣ
ꯎꯝ ꯃꯤꯖꯦ ꯃꯈꯜ ꯃꯈꯜꯅꯤꯅꯦꯍ ꯊꯦꯡꯅꯔꯤꯖꯦ ꯑꯗꯣ ꯑꯩꯈꯣꯏꯒꯤ ꯑꯃ ꯂꯩꯌꯦ ꯑꯩꯈꯣꯏꯅ ꯇꯤꯜꯍꯧ ꯁꯣꯏꯒꯦ ꯍꯥꯏꯕꯁꯦ ꯁꯨꯡꯌꯥ ꯌꯥꯗꯕ ꯍꯥꯏꯇꯥꯔꯦ ꯑꯩꯈꯣꯏ ꯀꯥꯗ
ꯃꯥꯒꯤꯗꯤ ꯁꯤꯃꯤꯇ꯭ꯔꯤ ꯅꯥꯏꯅ ꯁꯣꯏꯌꯦꯕ
ꯋꯥ ꯑꯣ ꯈꯪꯉꯤ ꯈꯪꯉꯤ ꯈꯪꯉꯤ ꯌꯥꯝ ꯔꯨꯜꯗ ꯆꯠꯆꯕ
ꯀꯃꯥꯏ ꯍꯥꯏꯌꯦ
ꯌꯥꯝꯅ ꯍꯩꯁꯤꯡꯉꯤꯅꯤꯅ ꯇꯧꯕꯅꯤ
ꯋꯥꯗꯤ ꯁꯦꯟꯇꯤꯃꯤꯇꯔ ꯑꯃꯥ ꯅꯦ ꯆꯦ ꯅꯕ ꯌꯥꯗꯕ
ꯃꯈꯨꯠꯇꯨ ꯈꯛꯇꯪ ꯅꯝꯃꯒ ꯚꯤꯗꯤꯑꯣ ꯅꯝꯃ ꯊꯥꯒꯠꯂꯗꯤ ꯃꯌꯥꯡꯁꯤ ꯃꯥꯟꯗꯣꯏꯅꯤꯅꯦ ꯕ꯭ꯂꯣꯒ ꯇꯧꯔꯒ ꯃꯈꯣꯏ ꯈꯆꯥꯡ ꯅ ꯑꯃ ꯊꯥꯒꯠꯂꯗꯤ ꯀꯗꯥꯥꯏꯗꯩ ꯕꯤꯍꯔꯤꯅꯣꯅ
ꯃꯅꯤꯄꯨꯔꯁꯨ ꯉꯥꯏ ꯀꯥꯏꯕꯤ ꯍꯥꯏꯔꯤꯅꯣꯅ ꯃꯈꯨꯠ ꯇꯨꯒꯅ
ꯎꯝ
ꯑꯩꯈꯣꯏꯅ ꯑꯃꯨꯛ ꯃꯨꯔꯁꯨ ꯚꯥꯏ ꯀꯩꯅꯣ ꯃꯥꯜꯂꯤꯗꯅ ꯕ꯭ꯂꯦꯛ ꯃꯥꯜꯂꯤꯗꯅ
ꯎꯝ
ꯍꯥꯏꯩ ꯃꯨꯔꯁꯨ ꯑꯅꯥꯟꯕ ꯃꯥꯅ ꯑꯃꯨꯛ ꯃꯨꯔꯒ ꯈꯣꯏꯕ ꯑꯃ ꯌꯥꯎꯔꯤꯌꯦ
ꯒꯨꯝꯕ ꯃꯥꯏꯀꯦꯜ ꯕꯤꯖꯣꯗꯥ ꯅꯣꯏꯒꯨꯝꯕ
ꯍꯣꯏ ꯍꯣꯏ ꯍꯣꯏ ꯅꯠꯇꯔꯗꯤ ꯌꯨꯔꯥꯏ ꯃꯥꯅꯃꯨꯛ ꯁꯨꯝ ꯌꯦꯡꯕ ꯃꯇꯝ ꯃꯇꯝꯗ ꯑꯩꯈꯣꯏ ꯀꯩꯅꯣꯒꯨꯝꯕ ꯍꯥꯏꯇꯥꯔꯦ ꯑꯁꯤ ꯑꯁ ꯃꯥꯅ ꯑꯃꯨꯛ ꯈꯥꯕꯥꯔꯗꯤ ꯍꯥꯏꯐꯦꯠ ꯆꯪꯕ ꯍꯥꯏꯇꯥꯔꯦ ꯁꯛꯇꯣ
ꯎꯝ ꯑꯦꯝ ꯁꯤ ꯀꯤꯟ ꯅꯣꯏꯒꯨꯝꯕ ꯃꯥꯂꯦꯕ ꯋꯥꯂꯕ
ꯃꯤ ꯍꯌꯤꯡ ꯍꯌꯤꯡ ꯐꯥꯅꯕ ꯅꯦꯠꯁꯨ ꯌꯥꯎꯒꯅꯤ ꯃꯥꯏꯈꯣꯡꯗꯗꯤ
ꯐꯔ
ꯍꯌꯤꯡ ꯄꯥꯔꯝꯃꯦ ꯍꯌꯤꯡ ꯄꯥꯔꯃꯤ ꯀꯩꯅꯣ
ꯑꯩꯅ ꯈꯜꯂꯤꯅꯦ ꯃꯥ ꯃꯥ ꯊꯣꯟꯅ ꯂꯩꯈꯤꯕꯁꯦ ꯀꯥꯡ ꯄꯥꯏ ꯁꯜꯂꯛꯇꯦꯕ ꯑ ꯆꯅꯅꯣꯏ ꯊꯥꯕꯒꯤ ꯑꯣꯏ ꯃꯥ ꯍꯔꯤ
ꯍꯣꯏ ꯍꯣꯏ ꯍꯣꯏ ꯏꯁ ꯍꯌꯤꯡ ꯏꯁꯁ ꯍꯌꯤꯡ ꯐꯥꯔꯤꯃꯤꯅꯦ ꯍꯌꯤꯡ ꯐꯥꯕ ꯍꯥꯏꯔ ꯃꯃꯤꯡ ꯆꯠꯂꯤꯅꯤꯅ ꯅꯪꯅꯃꯣꯛ ꯃꯤꯅ ꯀꯩ ꯐꯥꯕ ꯍꯥꯏꯗ꯭ꯔꯣ ꯃꯥꯅ ꯑꯃꯨꯛ ꯍꯌꯤꯡ ꯐꯥꯕꯈꯣꯏ ꯃꯥꯏ
ꯑꯃꯁꯤꯅ ꯁꯦꯟꯗ꯭ꯔꯥꯡ ꯐꯥꯕꯅꯦꯕꯀꯣ
ꯅꯣ ꯅꯣ ꯅꯣ ꯑꯃꯗꯨꯅ ꯕꯜꯆꯔ ꯉꯝꯕ ꯍꯣꯏ ꯑꯃꯗꯨꯅ ꯑꯃꯨꯛ ꯍꯌꯤꯡ ꯐꯥꯕ
ꯑꯃꯅ ꯑꯆꯧ ꯑꯆꯧꯕ ꯐꯥꯕꯅꯦꯕꯀꯣ ꯑꯃꯁꯤ ꯃꯆꯥ ꯐꯕꯅꯦꯕ
ꯍꯣꯏ ꯍꯣꯏ ꯍꯣꯏ ꯑꯃꯅ ꯃꯆꯥ ꯐꯥꯕꯗ ꯑꯦꯛꯁꯄꯥꯔꯠ ꯑꯃꯅ ꯑꯆꯧ ꯐꯥꯕꯗ ꯑꯦꯛꯁꯄꯥꯔꯠ
ꯃꯥ ꯂꯩꯔꯤꯕꯣ ꯑꯃꯖꯤꯅ ꯍꯦꯠꯇ ꯈꯨꯠꯂꯥꯏ ꯇꯧꯔ ꯐꯕꯅꯦ
ꯎꯝ ꯔꯥꯝꯒꯤ ꯑꯩꯈꯣꯏ ꯀꯩꯅꯣꯅ ꯑꯥꯔꯖꯨꯟꯅ ꯂꯩꯒꯤꯕꯗꯨ ꯑꯥꯔꯖꯨꯟꯅ ꯂꯩꯈꯤꯕ ꯅꯥꯎꯔꯤꯗꯨ ꯇꯧꯔꯒ ꯐꯥꯕ
ꯎꯝ ꯌꯥꯏ ꯌꯥꯏ
ꯏꯇꯥꯎ ꯍꯣꯏꯗꯤ ꯀꯔꯤ ꯀꯔꯤ ꯌꯦꯟꯁꯥꯡ ꯁꯦꯝꯃꯤꯕꯅꯣ ꯀꯔꯤ ꯌꯦꯟꯁꯥꯡ ꯊꯣꯡꯗꯣꯔꯤꯒꯦ
ꯑꯁ ꯈꯪꯗꯦꯕꯣ ꯁꯨꯝꯃꯣꯏ ꯇꯧꯔꯤ ꯀꯩ ꯀꯩꯅꯣ
ꯆꯥꯕ ꯌꯥꯕ
ꯎꯝ ꯆꯥꯕ ꯌꯥꯒ꯭ꯔ ꯗ꯭ꯔ ꯌꯥꯔꯣꯏꯗ꯭ꯔꯗꯤ ꯈꯪꯗꯦ ꯃꯣꯏ ꯈꯔ ꯁꯦꯝꯃꯤ
ꯏꯍꯦ ꯑꯈꯣꯏꯁꯨ ꯀꯔꯤ ꯆꯥꯁꯤꯒꯦ ꯈꯜꯂꯤꯕꯅꯤ ꯆꯥꯅꯕꯁꯤ ꯏꯂꯩ ꯂꯩꯇꯦꯗ ꯁꯤꯡꯖꯨ ꯑꯃ ꯇꯧꯔ ꯊꯣꯛꯑꯁꯤꯔ ꯈꯪꯗꯦ ꯁꯤꯡꯖꯨ ꯑꯃ ꯁꯦꯝꯃꯒ ꯑꯌꯨꯛꯀꯤ ꯌꯦꯟꯁꯥꯡꯗꯨ ꯇꯧꯔ
ꯆꯥꯊꯣꯛꯑꯣꯍꯦ ꯑꯌꯨꯛꯀꯤ ꯑꯍꯥꯎꯕꯗꯨ
ꯏꯁ ꯆꯦꯈꯥꯏꯔꯦ ꯑꯁꯤꯁꯨ ꯑꯁꯤ ꯈꯨꯍꯥꯎꯁꯤꯗꯤ ꯏꯇꯥꯎ ꯊꯥꯎꯁꯤ ꯑꯩꯅ ꯁꯣꯏꯗꯅ ꯂꯤꯇꯔ ꯑꯃ ꯍꯥꯞꯆꯤꯜꯂꯨꯔꯦ ꯏꯟꯁꯥꯡ ꯊꯣꯡꯂꯣꯏꯕꯒ ꯊꯥꯎ ꯉꯥꯡ ꯉꯥꯏ ꯂꯩꯔꯝꯗꯅ ꯃꯊꯛꯇꯨꯗ
ꯑꯗꯨ ꯃꯤ ꯂꯩꯃꯤꯟꯅꯕ ꯃꯤꯗꯨꯒꯤ ꯍꯩꯅꯔꯛꯄꯗꯣ ꯑꯃꯗꯨꯅ ꯃꯌꯥꯝ ꯁꯦꯝꯖꯤꯜꯂꯝꯕꯒꯤ ꯅꯪꯒꯤ ꯊꯥꯎꯗꯣ ꯑꯔꯩꯗꯣ ꯑꯔꯩꯕ ꯄꯨꯂꯞ ꯊꯥꯛꯆꯟꯂꯤꯅꯦ
ꯍꯣꯏ ꯍꯣꯏ ꯑꯗꯨꯅꯤꯅꯦ ꯃꯥꯅꯤ ꯏꯇꯥꯎ ꯑꯗꯨꯝꯅꯤ ꯑꯁ ꯌꯥꯗ꯭ꯔꯦꯍꯦ ꯊꯥꯎꯗꯣ ꯉꯁꯥꯏ ꯇꯔꯥ ꯇꯔꯥ ꯆꯤꯡꯏꯤ ꯉꯔꯥꯡꯅ ꯊꯨꯝ ꯇꯔꯥ ꯇꯔꯥ ꯆꯤꯡꯕ ꯉꯁꯤꯅ ꯊꯥꯎ ꯇꯔꯥ ꯇꯔꯥ ꯆꯤꯡꯕ
ꯍ
ꯍꯌꯦꯡꯅ ꯀꯔꯤ ꯆꯤꯡꯗꯣꯏꯅꯣ
ꯑꯣ ꯍꯥꯌꯦꯡꯗꯩꯗꯤ ꯆꯤꯡꯉꯔꯣꯏ
ꯍꯌꯦꯡꯁꯨ ꯂꯥꯛꯑꯅꯤ ꯉꯔꯥꯡ ꯊꯨꯝ ꯆꯤꯡꯗ ꯕꯤꯗꯑꯣ ꯍꯌꯦꯡ ꯑꯃꯨꯛꯥꯛꯑꯅꯦꯕ ꯃꯥ
ꯑ
ꯃꯥ ꯉꯔꯥꯡ ꯆꯠꯈꯤꯕꯅꯤ ꯉꯁꯤ ꯂꯥꯛꯇꯦ ꯍꯌꯦꯡ ꯂꯥꯛꯀꯅꯤ ꯍꯥꯏꯕꯅꯤ ꯃꯥ ꯑꯃꯨꯛ ꯂꯥꯛꯑꯒ
ꯆꯥ ꯂꯩꯕ ꯍꯩꯇꯧꯔ
ꯑꯦ ꯃꯥ ꯈꯪꯗꯦ ꯁꯣꯝ ꯂꯥꯛꯑꯒ ꯀꯣꯏꯅꯦꯅ ꯈꯪꯗꯦꯗ ꯏꯇꯥꯎ ꯇꯧꯔꯤꯁꯡꯁ ꯇꯧꯔꯤꯁꯦ ꯄꯨꯟꯁꯤꯁꯦ ꯑꯃꯕꯨ ꯈꯟꯒꯗ꯭ꯔꯥ ꯑꯃꯕꯨ ꯈꯟꯒꯗ꯭ꯔꯥ ꯋꯥꯔꯦꯅꯤ ꯏꯇꯥꯎ
ꯎꯝ ꯋꯥꯃ ꯈ ꯈꯜꯂꯨꯅꯨ ꯚꯥꯏ ꯀꯥꯟꯅꯗꯃꯦ
ꯀꯥꯅꯗꯦꯗ ꯏꯇꯥꯎ ꯑꯗꯣ ꯊꯨꯝ ꯇꯔꯨ ꯇꯔꯨꯛ ꯆꯤꯡꯕꯤꯗꯨꯣ ꯃꯥꯜꯁꯦ ꯅꯨꯄꯤ ꯀꯥꯏꯅꯅ ꯃꯁꯥꯁꯤ ꯁꯂꯥꯛ ꯁꯥꯥꯡ ꯉꯝꯗ꯭ꯔꯦ ꯑꯁ ꯑꯍꯤꯡ ꯑꯍꯤꯡꯒꯤ ꯅꯍꯥꯟ ꯃꯈꯈꯩꯗꯤ ꯄꯨꯡ ꯑꯃꯗ ꯇꯨꯝꯕꯅꯤ ꯍꯧꯖꯤꯛꯀꯥꯟꯅꯤ ꯌꯦꯉꯛ ꯄꯨꯡ ꯃꯉꯥ ꯇꯔꯨꯛꯇꯅꯤ ꯃꯥꯅ ꯇꯨꯝꯈꯠꯂꯛꯏꯦ
ꯋꯥꯕꯅꯤꯗ ꯊꯪꯂꯗ ꯃꯃ
ꯈꯥꯡꯕ ꯉꯝꯗ꯭ꯔꯕꯅꯦꯕ ꯑꯗꯨꯅ
ꯅꯍꯥꯟꯁꯨ ꯅꯨꯄꯤꯗꯨꯅꯅꯤ ꯂꯥꯛ ꯑꯗ ꯅꯨꯡꯗꯥꯡꯁꯨ ꯎꯟꯅꯁꯦ ꯌꯥꯗꯦꯅ ꯁꯥꯎꯔꯒ ꯍꯟꯒꯦ
ꯑꯗ ꯄꯪꯕꯗ ꯄꯪꯕꯗ ꯄꯪꯕꯗ ꯄꯪꯕꯗ ꯁꯥꯎꯔ ꯍꯜꯂꯛꯄꯗꯨꯅ ꯀꯩꯗꯧꯔꯦ ꯄꯣꯔꯛꯄ ꯍꯤꯗꯥꯛꯇꯣ ꯑꯩꯈꯣꯏꯅ ꯊꯛꯇꯣꯛꯑꯦꯗꯅꯦ ꯅꯨꯄꯤꯕꯨ ꯎꯅꯗꯕꯩ ꯀꯥꯟꯅꯕ ꯍꯥꯏꯁꯤꯁꯨ
ꯃꯥꯅ ꯑꯩꯉꯣꯟꯗ ꯊꯛꯁꯤꯔꯥ ꯊꯛꯅꯤꯡꯕ꯭ꯔꯥ ꯍꯪꯉꯛꯑꯝꯕꯅꯦ ꯑꯩꯅ ꯑꯩꯁ ꯌꯥꯔꯦꯗ ꯏꯇꯥꯎ ꯑꯩ ꯌꯨ ꯊꯛꯇꯦꯅ ꯊꯥꯗꯣꯛꯈꯤꯕꯅꯦ
ꯏꯍꯑꯦ ꯑꯗꯩꯗꯤ ꯁꯣꯝ ꯄꯣꯔꯛꯑꯦ ꯑꯗꯩꯗꯤ ꯀꯠꯊꯣꯛꯄꯅꯤꯗꯅ ꯂꯥꯏ ꯃꯅꯥꯛ ꯄꯨꯁꯤꯜꯂꯛꯑꯦ ꯂꯥꯏ ꯃꯅꯥꯛ ꯄꯨꯁꯤꯜꯂꯃꯤꯅꯤꯅ ꯂꯥꯏ ꯃꯅꯥꯛ ꯄꯨꯁꯤꯜꯂꯕꯅꯤꯅ ꯀꯠꯇꯕꯁꯨ ꯅꯨꯡꯉꯥꯏꯇꯦ ꯀꯠꯊꯣꯛꯑꯝꯕꯅꯤꯅ ꯃꯥꯗꯣ
ꯑꯣꯀꯦꯀ ꯏꯇꯥꯎ ꯃꯇꯝ ꯇꯥꯔꯦ ꯂꯣꯏꯁꯤꯜꯂꯁꯤ
ꯑꯦ ꯃꯇꯝ ꯇꯥꯔꯕ ꯍꯦꯂꯦꯅꯦ ꯊꯝꯃꯒꯦ ꯀꯣ ꯑꯗꯨꯗꯤ
ꯎꯝ
ꯎꯝ